ꯍꯥ ꯇꯥꯕꯔ
ꯇꯥꯏꯌꯦ ꯀꯩꯗꯧꯔꯤꯅꯣ
ꯁꯨꯝ ꯐꯝꯃꯒ ꯂꯩꯌꯦ ꯅꯪꯗꯤ ꯏꯟꯁꯥꯡ ꯆꯣꯡꯕ ꯍꯥꯎꯔꯕ꯭ꯔꯣ
ꯊꯣꯛꯗ꯭ꯔꯤꯗ ꯀꯩ ꯌꯦꯟꯖꯥꯡ ꯊꯣꯡꯁꯤꯔꯥ ꯈꯪꯗ꯭ꯔꯦ ꯉꯁꯤꯒꯤꯁꯦ ꯗꯨꯀꯥꯟꯁꯨ ꯊꯣꯛꯇ꯭ꯔꯦ
ꯑꯩꯁꯨꯅꯦ ꯇꯥꯜꯂꯦ ꯂꯝꯕꯤꯁꯨ ꯐꯠꯇꯕꯅꯤꯅ ꯃꯄꯥꯟ ꯊꯣꯛꯄꯁꯨ ꯇꯜꯂꯦ ꯗꯥꯜ ꯑꯣꯏꯅ ꯊꯣꯡꯕ ꯇꯥꯔꯦ ꯑꯩꯗꯤ
ꯗꯥꯜ ꯑꯈꯣꯏ ꯑꯗꯨꯝ ꯏꯗꯤ ꯍꯣꯢ ꯑꯗꯨꯅꯤ
ꯑꯥ
ꯆꯠꯅꯕ ꯏꯟꯖꯥꯡꯅꯦ ꯑꯗꯨꯅ ꯊꯣꯡꯕꯁꯨ ꯌꯥꯝ ꯂꯥꯏꯌꯦꯅꯀꯣ ꯑꯗꯨꯗꯤ
ꯑ ꯑꯗꯨꯅꯦ ꯊꯣꯡꯕ ꯇꯥꯟꯕ ꯀꯥꯟꯗ ꯑꯗꯨꯝ ꯌꯦꯟꯁꯥꯡꯗꯣ ꯑꯗꯨꯝ ꯊꯣꯡꯉꯦ ꯏꯅꯥꯎꯅꯨꯄꯥ ꯆꯥꯕ ꯇꯥꯜꯂꯦ ꯑꯗꯨꯝ ꯍꯥꯏꯌꯦ ꯗꯥꯜꯗꯤ ꯆꯥꯕ ꯇꯜꯂꯦ ꯑꯗꯨꯝ ꯍꯥꯏꯌꯦꯕ
ꯊꯣꯡꯕꯅ ꯅꯨꯡꯉꯥꯏꯕ
ꯎꯝ ꯍꯥ ꯍꯥ
ꯎꯝ
ꯃꯣꯔꯣꯛ ꯑꯃꯦꯠꯄ ꯑꯗꯨ ꯑꯣꯏꯅ ꯁꯦꯝꯂꯒ ꯆꯥꯔꯅꯤ ꯉꯁꯤꯗꯤ
ꯑꯣ ꯌꯨꯝꯗꯩꯗꯤ ꯌꯨꯝꯗꯩꯒꯤꯗꯤ ꯑꯗꯨꯝ ꯏꯟꯖꯥꯡꯒꯨꯝꯕ ꯄꯨꯔꯛꯇꯕ꯭ꯔꯥ
ꯑꯥ ꯄꯨꯔꯛꯑꯦ ꯄꯨꯔꯛꯑꯦ ꯑ ꯃꯤ ꯆꯠꯂꯗꯤꯀꯣ ꯃꯤ ꯍꯣꯏ ꯈꯪꯅꯕ ꯆꯠꯂꯗꯤ ꯑꯗꯨꯝ ꯄꯨꯔꯛꯑꯦ
ꯑꯣ
ꯑꯗꯨ ꯁꯣꯖꯤꯛꯀꯥꯟꯗꯤ ꯁꯨ ꯂꯥꯝꯕꯤꯗꯣ ꯌꯥꯗꯕꯒꯤ
ꯍꯣꯏ ꯍꯣꯏ
ꯎꯝ
ꯑꯗꯣ ꯅꯪꯗꯤ ꯁꯟꯗꯦ ꯅꯨꯃꯤꯠꯀꯨꯝꯕꯗ ꯄ꯭ꯔꯊꯥꯅꯥ ꯇꯧꯅꯤꯡꯉꯥꯏꯁꯨ ꯆꯠꯄ꯭ꯔꯥ
ꯑꯥꯎ ꯆꯠꯂꯦ ꯑꯩꯗꯤ ꯑꯪ ꯂꯥꯁ ꯁꯥꯟꯗꯦꯗꯁꯨ ꯑꯍꯥ ꯅꯠꯇꯦ ꯑꯥꯔ ꯕꯤ ꯁꯤ ꯑꯥꯔ ꯕꯤ ꯁꯤꯁꯤ ꯆꯥꯔꯆꯇ ꯑꯗꯨꯝ ꯆꯥꯠꯅꯩ
ꯎꯝ
ꯑꯩꯁꯨ ꯑꯥꯔ ꯕꯤ ꯁꯤ ꯑꯦꯝ ꯕꯤ ꯁꯤ ꯆꯔꯆ ꯆꯠꯅꯤꯡꯕꯅꯦ ꯑꯗꯣ ꯃꯤ ꯂꯩꯇꯕꯒꯤ ꯆꯠꯄ ꯇꯜꯂꯦ ꯍꯥꯏꯕ ꯑꯗꯨꯒꯤ
ꯒꯤ ꯑꯌꯨꯛꯀꯤꯗꯤ ꯃꯩꯇꯩꯂꯣꯟ ꯉꯥꯡꯕ ꯃꯥꯜꯂꯦ ꯃꯣꯏꯒꯤꯗꯨꯀꯣ
ꯑꯣ
ꯑꯗꯨꯒ ꯏꯚꯤꯅꯤꯡ ꯏꯚꯤꯅꯤꯡꯗꯨꯗꯤ ꯏꯪꯂꯤꯁꯅꯦꯕ ꯏꯪꯂꯤꯁ ꯁꯥꯔꯚꯤꯁ ꯑꯗꯨꯝ ꯑꯩꯈꯣꯏ ꯌꯨꯠ ꯈꯛꯇ ꯀꯣ
ꯑꯣ ꯑꯣ ꯅꯪꯁꯨ ꯁꯤꯗ ꯀꯥꯕ꯭ꯔꯥ ꯑꯦꯝ ꯕꯤ
ꯑ ꯑꯣ ꯃꯔꯛ ꯃꯔꯛꯇꯗꯤ ꯑꯗꯨꯝ ꯀꯥꯏ ꯍꯣꯏ ꯑꯗꯨ ꯑꯣꯏꯔꯁꯨ ꯑꯩꯈꯣꯏꯒꯤ ꯂꯝꯕꯤꯒꯀꯣ
ꯑꯥ ꯑꯥ
ꯅꯛꯄꯁꯨ ꯅꯠꯇꯦ ꯂꯥꯞꯄꯁꯨ ꯅꯠꯇꯦ ꯑꯗꯨꯝ ꯐꯔꯛ ꯇꯥꯕ
ꯑꯥ ꯑꯗꯣ ꯑꯩꯁ ꯑꯥꯔꯕꯤꯖꯤ ꯁꯤ ꯆꯠꯔꯗꯤ ꯑꯩ ꯑꯣꯇꯣꯗꯤ ꯑꯃ ꯑꯅꯤ ꯑꯍꯨꯝ ꯅꯪ ꯇꯣꯡꯒꯅꯤ
ꯑꯣ
ꯑꯥꯔꯕꯤꯁꯤ ꯁꯤꯗꯤ ꯕꯖꯥꯔꯗꯒꯤ ꯂꯥꯞ ꯂꯥꯞꯄꯦꯕ ꯑꯩꯈꯣꯏꯁꯨ ꯑꯣꯇꯣ ꯇꯨꯡꯂꯒ ꯆꯠꯂꯦ ꯑꯇꯣ ꯑꯅꯤ ꯇꯣꯡꯉꯒꯥ ꯆꯇꯂꯦ
ꯅꯣꯏ ꯂꯩꯐꯝꯗꯗꯤ ꯕꯥꯁ ꯂꯥꯛꯄ꯭ꯔꯥ ꯂꯥꯛꯇꯦꯀꯣ
ꯑ ꯑꯣꯂꯛꯇꯦ ꯎꯝ ꯎꯝ
ꯕꯁ ꯕꯁ ꯁꯔꯚꯤꯁꯁꯨ ꯂꯩꯌꯦ ꯍꯥꯏꯕꯅꯦ ꯑꯗꯣ
ꯑ ꯕꯁ ꯂꯩꯌꯦ ꯎꯝ ꯑꯗꯨ ꯑꯩꯈꯣꯏꯗꯤ ꯇꯣꯏꯅ ꯂꯛꯇꯕꯅꯤꯅ
ꯎꯝ ꯄꯥꯎ ꯐꯥꯎ ꯅꯤꯡꯉꯥꯏꯁꯨ ꯂꯩꯇ꯭ꯔꯦ
ꯑꯗꯨꯅꯤ ꯑꯇꯣ ꯇꯣꯡꯗ꯭ꯔꯗꯤ ꯎꯄꯥꯏ ꯂꯩꯇꯦ
ꯎꯝ
ꯗꯤꯁ ꯁꯟꯗꯦꯁꯨ ꯆꯠꯀꯦꯔꯥ ꯈꯪꯗꯦ
ꯑꯣ
ꯅꯣꯡ ꯌꯦꯡꯉꯒ ꯆꯠꯂꯒ ꯅꯣꯡ ꯆꯨꯔꯗꯤ ꯆꯠꯄ ꯅꯨꯡꯉꯥꯏꯇꯦꯕ
ꯎꯥ ꯅꯨꯟ ꯅꯨꯡꯟꯒꯤꯔꯥꯅꯥꯏ ꯆꯠꯄꯗꯣ
ꯑꯥ ꯅꯨꯟ ꯒꯤ ꯇꯦꯟ ꯇꯦꯟ ꯅꯠꯇ꯭ꯔꯗꯤ ꯑꯦꯂꯚꯦꯟꯗ ꯍꯥꯎꯕꯅꯦ ꯄ꯭ꯔꯣꯒ꯭ꯔꯥꯝꯗꯣ
ꯑꯣ ꯑꯣ
ꯑꯗꯨ ꯇꯨꯋꯦꯜꯐ ꯅꯠꯇ꯭ꯔꯗꯤ ꯇꯨꯋꯦꯜꯐ ꯍꯦꯜꯂꯒ ꯂꯣꯏꯕ
ꯑꯣ
ꯑ ꯑꯥꯔ ꯕꯤ ꯁꯤ ꯆꯔꯆꯁꯤ ꯑꯩꯈꯣꯏꯒꯤ ꯂꯣꯟ ꯉꯥꯡꯕꯒꯤ ꯅꯨꯡꯉꯥꯏꯌꯦ ꯑꯗꯣꯏ ꯑꯩꯈꯣꯏꯒꯤ ꯂꯣꯟ ꯉꯥꯡꯕꯅꯤꯅ ꯅꯨꯡꯉꯥꯏꯌꯦꯦ
ꯎꯝ ꯑꯗꯨ ꯑꯣꯏꯔꯁꯨ ꯑꯩꯈꯣꯏꯒꯤꯗꯃꯛꯇꯥꯗꯤ ꯎꯝ ꯌꯥꯝ ꯂꯞꯄꯦ
ꯎꯝ
ꯈꯟꯕꯗꯗꯤ ꯑꯗꯨꯝ ꯗꯥꯏꯔꯦꯛ ꯂꯝꯕꯤ ꯀꯩꯅꯣ ꯆꯩꯔꯥꯎ ꯆꯤꯡ ꯂꯩꯕꯗꯨꯀꯣ
ꯑꯥ
ꯑꯗꯨꯒꯤ ꯂꯝꯕꯤꯗ ꯑꯣꯏꯅ ꯆꯠꯂꯗꯤ ꯈꯔꯗꯤ ꯀꯩꯅꯣ ꯑ ꯥꯅꯥꯛꯄꯨꯗꯤ ꯅꯛꯑꯕꯥ
ꯑꯣ ꯑꯣ ꯑꯗꯨꯗꯤ ꯆꯩꯔꯥꯎ ꯆꯤꯡ ꯃꯅꯥꯛꯇ ꯌꯥꯎꯔꯗꯤꯀꯣ ꯂꯥꯛꯑꯦ ꯑꯗꯨ ꯑꯥꯔꯕꯤ ꯖꯤ ꯁꯤ ꯆꯔꯆꯇꯣ
ꯎꯝ ꯑ ꯑꯗꯨꯑꫭꯏ
ꯑꯗꯨꯝ ꯁꯗꯦꯗ ꯌꯧꯔꯗꯤ ꯅꯪ ꯆꯠꯄ ꯌꯥꯅꯤ ꯑ
ꯇꯔꯨꯡꯁꯨ ꯌꯥꯎꯗ꯭ꯔꯦꯕ ꯑꯩꯈꯣꯏꯒꯤ ꯇ꯭ꯔꯥꯏꯕꯦꯜꯒꯤ ꯃꯐꯝꯗꯨꯁꯨ ꯌꯥꯎꯗ꯭ꯔꯦꯕ ꯑꯗꯨꯒꯤ
ꯍꯣꯏ
ꯃꯤꯁꯨ ꯌꯥꯝ ꯌꯥꯝꯕꯅꯦ
ꯎꯝ ꯅꯍꯥꯟꯋꯥꯏ ꯑꯦ ꯑꯩ ꯅꯣꯡꯃꯗꯤ ꯆꯠꯂꯦꯕꯀꯣ ꯑꯗꯨ ꯅꯨꯃꯤꯠꯁꯤ ꯃꯤ ꯌꯥꯝꯃꯦꯍꯦ
ꯑꯥ ꯃꯤ ꯌꯥꯝ ꯕꯥꯅꯦ
ꯎꯝ
ꯔꯤꯁꯞꯁꯟꯁꯨ ꯅꯨꯡꯉꯥꯏꯕꯅꯦ ꯃꯈꯣꯏꯒꯤꯗꯤ
ꯑꯣ ꯑꯣ
ꯎꯝ
ꯎ
ꯑꯗꯨꯁꯨ ꯅꯛꯄ ꯅꯠꯇꯦꯕ ꯑꯗꯨꯒꯤ ꯑꯁ ꯈꯪꯗꯦ ꯐꯅꯦꯛꯁꯨ ꯂꯩꯇꯦ ꯑꯗꯨꯒꯤ
ꯑꯣ ꯑꯣ ꯐꯅꯦꯛ ꯁꯦꯠꯂꯒ ꯆꯠꯄ꯭ꯔ
ꯑꯥꯎ
ꯑꫭ
ꯑꯦ ꯂꯥꯁ ꯁꯟꯗꯦꯗꯤ ꯆꯠꯇꯦ ꯈꫭꯡꯒ꯭ꯔꯥꯎ ꯁꯦꯠꯂꯒ ꯆꯠꯄꯅꯦ ꯑꯗꯨ ꯑꯩꯈꯣꯏ ꯇ꯭ꯔꯥꯏꯕꯦꯜꯒꯤ ꯑ ꯁꯣꯜꯗꯣ
ꯑꯥ ꯑꫭ
ꯄꯥꯏꯔꯒ ꯆꯂꯦꯕ
ꯑꯥ ꯂꯝꯕꯤ ꯁꯤ ꯏꯚꯤꯅꯤꯡ ꯁꯥꫪꯚꯤꯁꯇꯗꯤ ꯑꯗꯨꯝ ꯌꯨꯠꯁꯤꯡꯒꯤ ꯑꯣꯏꯕꯅꯤꯅꯀꯣ ꯑꯗꯨꯒꯨꯝꯕ ꯀꯔꯤꯔ ꯑꯗꯨꯒꯨꯝꯕꯗꯤ ꯗ꯭ꯔꯦꯁꯁꯤꯡꯒꯨꯝꯕꯒꯤꯗꯤ ꯄꯥꯛ ꯌꯦꯡꯗꯦꯗ ꯍꯥꯏꯗꯤ ꯀꯩꯅꯣ ꯐꯣꫪꯃꯦꯜ ꯑꯣꯏꯅꯀꯣ
ꯑꯥ ꯑꯣ
ꯑꯗꯨꯝ ꯅꯨꯡꯉꯥꯏꯕꯅꯦ
ꯑꯥ ꯑꯥ ꯑꯩꯗꯤ ꯌꯥꯎ ꯆꯠꯇ꯭ꯔꯦ ꯑꯦꯝ ꯕꯤ ꯁꯤꯗ ꯑꯗꯨ ꯋꯥꯝ ꯎꯝ ꯑ ꯑꯩꯗꯤ ꯃꯃꯥꯡꯗꯗꯤ ꯀꯦꯊꯂꯤꯛ ꯆꯔꯆ ꯑꯣꯏꯅ ꯆꯠꯄ ꯀꯦꯊꯂꯤꯛ ꯅꯠꯇ꯭ꯔꯁꯨ
ꯑꯣ ꯑꯣ ꯅꯠ ꯅꯠ
ꯑꯣꯏꯗꫭꯏ ꯀꯦꯊꯂꯤꯛ ꯏꯃꯥꯟꯅꯕꯤ ꯑꯃ ꯀꯦꯊꯂꯤꯛꯅꯦꯕ ꯑꯗꯨ ꯃꯈꯣꯏꯒꯤ ꯆꯔꯆ ꯆꯠ ꯁꯦ ꯆꯠꯁꯦ ꯑꯗꯨꯝ ꯍꯥꯏ
ꯑ
ꯎꯝ ꯁꯦꯟ ꯀꯦꯊꯤꯗ꯭ꯔ ꯍꯥꯏꯕ꯭ꯔ ꯈꯪꯗꯦ ꯃꯤꯡ ꯈꯪꯗ꯭ꯔꯦ ꯆꯔꯆꯀꯤ ꯃꯤꯡꯗꯣ ꯑꯅꯤꯃꯛ ꯆꯠꯂꯦ ꯑꯩ ꯑꯗꯨ ꯑꯁ ꯃꯈꯣꯏꯒꯤ ꯑ ꯇꯧꯕꯁꯤꯡꯗꯣ ꯑꯩꯗꯤ
ꯎꯝ ꯎꯝ ꯁꯃꯥꯏꯅ ꯇꯧꯕꯅꯦ
ꯎꯝ
ꯇꯥꯡꯈꯨꯜꯒꯤ ꯆꯔꯆꯇꯤ ꯆꯠꯂꯈꯕ꯭ꯔ
ꯇꯥꯡꯈꯨꯜ ꯆꯔꯆ ꯎꯝꯍꯝ ꯆꯠꯇꯦ
ꯅꯣꯡꯃ ꯑꯩ ꯅꯍꯥꯟꯋꯥꯏ ꯆꯠꯂꯦꯕ ꯑꯩ ꯏꯃꯥꯟꯅꯕꯤ ꯇꯥꯡꯈꯨꯜꯅꯨ ꯄꯤ ꯂꯩꯔꯩꯀꯣ ꯍꯣꯁꯇꯦꯜ ꯂꯩꯔꯤꯉꯩꯗ ꯆꯠꯂꯒ ꯑꯁ ꯀꯩꯝ ꯈꯪꯗꯕꯅꯦ ꯃꯣꯏꯅ ꯂꯦꯞꯄꯒ ꯂꯦꯞꯑꯦ ꯑꯗꯨꯝ ꯇꯧꯗꯦ ꯒꯤꯌꯟ ꯇꯥꯗ ꯅꯪ ꯁꯔꯚꯤꯁ ꯑꯗꯨꯝ ꯐꯪꯉ ꯂꯩꯕꯅꯦ
ꯑꯗꯨ ꯀꯦꯠ ꯑꯥ ꯁꯦ ꯎꯝ ꯑ ꯀꯦꯊꯂꯤꯒꯤꯁꯨ ꯄ꯭ꯔꯣꯒ꯭ꯔꯥꯝ ꯂꯣꯏꯕ ꯄ꯭ꯔꯣꯒ꯭ꯔꯥꯝ ꯂꯣꯏꯕ ꯃꯇꯝꯁꯨ ꯈꯪꯗꯦꯕ ꯑꯩꯈꯣꯏ
ꯎꯝ ꯎꯝ
ꯑꯩꯈꯣꯏꯗꯤ ꯕꯦꯞꯇꯤꯁ ꯑꯣꯏꯕꯅꯤꯅ ꯃꯈꯣꯏꯒꯤ ꯇꯧꯕꯁꯤꯡꯗꯣ ꯈꯪꯗꯦꯕ ꯑꯗꯨ ꯀꯣꯖꯤꯡ ꯄ꯭ꯔꯦꯌꫪ ꯀ꯭ꯂꫭꯁꯤꯡ ꯄ꯭ꯔꯦꯌꫪ ꯑꯣꯏꯕꯗ ꯑꯩꯗꯤ ꯑ ꯄ꯭ꯔꯦꯌꫪ ꯇꯧꯗ꯭ꯔꯒ ꯀꯣ ꯇꯨꯃꯤꯟꯅ ꯂꯩꯕ ꯑꯗꯨꯒꯤ
ꯑꯣ ꯑꯣ
ꯄ꯭ꯔꯣꯒ꯭ꯔꯥꯝꯗꯣ ꯑꯗꯨꯝ ꯂꯣꯏꯈ꯭ꯔꯦ
ꯃꯣꯏꯅ ꯍꯣꯏ ꯄ꯭ꯔꯊꯅꯥ ꯇꯧꯕꯗꯨꯀꯣ ꯒ꯭ꯌꯥꯟ ꯇꯥꯗꯕꯅꯦ ꯑꯩꯁꯨ
ꯑꯥ ꯑꯗꯨꯝ ꯇꯧꯗ꯭ꯔꯒ ꯑꯩꯗꯤ ꯆꯔꯆ ꯂꯣꯏꯕꯅꯤ ꯅꯛꯅꯤ ꯅꯨꯄꯤ ꯁꯤ ꯅꯨꯃꯤꯠꯅ ꯇꯥꯡꯈꯣꯜ ꯇꯥꯡꯈꯨꯜ ꯐꯤ ꯁꯦꯠꯂꯒ ꯆꯠꯄꯅꯦ ꯑꯩꯗꯤ
ꯑꯥ ꯑꯥ
ꯎꯝ
ꯅꯣꯡꯃ ꯑꯦꯟ ꯕꯤ ꯁꯤꯗꯗꯤ ꯑꯦꯟ ꯕꯤ ꯁꯤꯗꯁꯨ ꯑꯗꯨꯝ ꯆꯠꯂꯣ ꯅꯨꯡꯉꯥꯏꯕꯅꯦ
ꯑꯩ ꯆꯪ ꯆꯠ ꯕꯨꯗꯤ ꯆꯠꯅꯤꯡꯕꯅꯦ ꯏꯃꯥꯟꯅꯕꯤ ꯑꯃꯁꯨ ꯑꯃꯗꯤ ꯆꯠꯂꯦ ꯑꯃ ꯌꯥꯝ ꯅꯨꯡꯉꯥꯏ ꯑꯗꯨꯝ ꯍꯥꯏꯕꯅꯦꯕ ꯑꯣ ꯑꯩꯅꯗꯤ ꯈꯪꯍꯥꯎꯗꯕ ꯃꯥꯒꯤ ꯆꯠꯄ ꯃꯇꯝꯗꯣ ꯃꯥꯒꯤ ꯆꯠꯄ ꯅꯨꯃꯤꯠꯇꯣ ꯈꯪꯗ꯭ꯔꯕ ꯑꯗꯨꯒꯤ ꯃꯥꯁꯨ ꯊꯕꯛ ꯇꯧꯕꯅꯦꯕ ꯑꯗꯨꯒꯤ
ꯏꯚꯤꯅꯤꯡ ꯃꯣꯔꯅꯤꯡꯒꯤꯗꯤ ꯑꯩꯁꯨ ꯑꯝꯇ ꯑꯃꯐꯥꯎ ꯆꯠꯇ꯭ꯔꯤꯗ
ꯑ ꯑ
ꯑꯗꯨꯒ ꯀ ꯀꯥꯟꯕꯁꯨ ꯂꯩꯔꯔꯣꯏ ꯍꯥꯏꯗꯤ ꯃꯣꯏꯒꯤꯗꯣ ꯃꯅꯤꯄꯨꯔꯤ ꯃꯩꯇꯩꯂꯣꯟꯗ ꯉꯥꯡꯕꯀꯣ ꯍꯡ ꯀꯗꯤ ꯑ ꯑꯗꯨ ꯏꯚꯤꯅꯤꯡꯗꯗꯤ ꯄꯨꯡ ꯑꯅꯤ ꯃꯈꯥꯏꯒꯨꯝꯕꯗ ꯍꯧꯈ꯭ꯔꯦ ꯃꯣꯏꯒꯤꯗꯀꯣ ꯄꯕ꯭ꯔꯦꯁꯟꯔꯁꯤꯞ ꯑꯗꯨꯝ ꯇꯧꯕꯗꯣ
ꯑꯥ ꯑꯥ ꯑꯗꯨ ꯂꯣꯏꯕꯕꯨꯗꯤ
ꯂꯣꯏꯕꯅ ꯄꯨꯡ ꯃꯔꯤ ꯄꯨꯡ ꯑꯍꯨꯝ ꯑ ꯅꯠꯇꯦ ꯑꯍꯨꯝ ꯅꯠꯇꯦ ꯃꯔꯤ ꯃꯔꯤꯔꯥ
ꯑꯣ ꯑꯣ ꯑꯆꯥ ꯗꯔ ꯀꯥꯅꯤꯡꯉꯁꯨ ꯐꯤ ꯁꯦꯠꯅꯤꯡꯉꯥꯏ ꯂꯩꯇꯦꯕ ꯑꯗꯨꯒꯤ ꯑꯁ ꯇꯜꯗꯕꯅꯦ
ꯑꯅꯦꯛꯒꯨꯝꯕ ꯀꯔꯤ ꯀꯔꯤ ꯇ꯭ꯔꯦꯗꯤꯁꯅꯦꯜꯒꯤ ꯄꯥꯛ ꯁꯦꯠꯇꯕꯅꯦ ꯑꯗꯨꯒꯤ ꯁꯥꯔꯚꯤꯁꯀꯤꯗꯤꯀꯣ ꯑꯗꯨꯝ ꯑꯩꯈꯣꯏꯅ ꯏꯆꯝ ꯆꯝꯅ ꯈꯣꯡꯒ꯭ꯔꯥꯎ ꯖꯤꯟꯁꯀꯨꯝꯕ ꯑꯗꯨꯝ ꯁꯦꯠꯂꯒ ꯂꯥꯛꯄꯅꯦ ꯃꯤꯁꯤꯡꯗꫭ
ꯑꯣ ꯑꯣ
ꯑꯗꯤ ꯀꯣꯂꯦꯠ
ꯑꯗꯨ ꯑꯣꯏꯕ ꯕꯖꯥꯔ ꯆꯠꯇ꯭ꯔꯗꯤ ꯑꯗꯨꯅꯤ ꯑꯩ ꯑꯩꯗꯤ ꯑꯩꯒꯤ ꯈꯨꯟꯗ ꯑꯗꯣ ꯑꯩ ꯂꯩꯍꯧꯈ꯭ꯔꯦꯕ ꯑꯩꯒꯤ ꯐꯤꯁꯤꯡꯗꯣ
ꯑꫭ ꯑꯣ
ꯑꯗꯨꯒꯤ ꯎꯝ ꯉꯁꯤ ꯐ꯭ꯔꯥꯏꯗꯦ ꯑꯁ ꯂꯩꯌꯦ
ꯃꯇꯝ ꯌꯥꯝ ꯊꯨꯅ ꯆꯠꯂꯦꯀꯣ ꯍꯧꯖꯤꯛꯇꯤ
ꯑꯗꯨꯅꯦ ꯎꯝ
ꯎꯝ ꯐꯪꯗꯕꯤꯗ ꯑꯗꯨꯝ ꯍꯌꯦꯡ ꯈꯛꯇꯗꯤ ꯑꯣꯏꯔꯦ ꯑ ꯍꯣꯏ ꯍꯣꯏ ꯌꯨꯝꯆꯠ ꯆꯗ꯭ꯔꯥ
ꯈꯪꯗꯦ ꯑꯩ ꯌꯨꯝ ꯆꯠꯀꯗ꯭ꯔꯥ ꯆꯠꯂꯣꯏꯗ꯭ꯔꯥ ꯈꯪꯗꯦ ꯃꯇꯝ ꯌꯧꯔꯀꯥꯟꯗ ꯈꯪꯗꯣꯏꯅꯦ ꯅꯪꯗꯤ
ꯎꯝ ꯈꯪꯗ꯭ꯔꯦꯗ ꯑꯩꯁꯨ
ꯑꯥ ꯏꯁꯀꯣꯔꯠ ꯌꯥꯎꯗ꯭ꯔꯗꯤ ꯆꯠꯄ ꯌꯥꯗꯕꯅꯦ ꯑꯩꯈꯣꯏ ꯂꯝꯕꯤꯗꯣ ꯐꯥꯖꯒꯦ
ꯑꯗꯨꯅꯦ
ꯁꯠꯄꯁꯨ ꯁꯠꯄꯁꯨ ꯇꯜꯂꯦ
ꯌꯨꯝꯒꯤ ꯃꯤꯁꯤꯡꯁꯨ ꯂꯩꯕ꯭ꯔꯥ ꯇꯝꯄꯥꯛꯇ
ꯑ ꯑ ꯑ ꯃꯥꯃꯥ ꯗꯤ ꯂꯩꯌꯦ ꯃꯥꯗꯤ ꯑꯩꯈꯣꯏꯒꯤ ꯇ꯭ꯔꯥꯏꯞ ꯇ꯭ꯔꯥꯏꯕ ꯑꯩꯈꯣꯏꯒꯤ ꯇ꯭ꯔꯥꯏꯕ ꯂꯩꯕ ꯃꯐꯝꯗ ꯂꯩꯌꯦꯕ
ꯑꯣ ꯑꯣ
ꯍꯥꯏꯗꯤ ꯑꯥꯔ ꯄꯤ ꯁꯤ ꯁꯤ ꯆꯔꯆ ꯃꯅꯥꯛꯇ
ꯑꯣ
ꯑꯗꯨ ꯌꯥꯝ ꯂꯥꯞꯄꯅꯦ
ꯎꯝ
ꯑꯗꯨꯗ ꯂꯩꯔꯒꯦ ꯍꯥꯏꯔꯁꯨ ꯀꯣꯂꯦꯖꯁꯨ ꯂꯞꯄꯦ ꯑꯗꯨꯒꯤ ꯚꯥꯔꯥꯗ ꯑꯗꯨꯝ ꯂꯩꯕꯅꯦ
ꯎꯝ
ꯌꯨꯝꯁꯨ ꯄꯤꯛꯑꯦꯕ